ꯍꯥꯎ ꯇꯥꯏ꯫
ꯊꯨꯗꯣꯏꯅꯣ
ꯆꯥꯛ ꯆꯥꯒꯦ ꯇꯧꯔꯤ꯫
ꯎꯝ ꯀꯅꯥ ꯊꯣꯡ꯫
ꯑꯩꯅ꯫
ꯀꯩ ꯖꯥꯡꯅꯣ꯫
ꯏꯔꯣꯜꯂꯦ ꯀꯥꯡꯍꯧꯒ꯫
ꯎꯝ ꯏꯔꯣꯟꯕꯗꯤ ꯏꯔꯣꯟꯕ ꯍꯥꯏꯗꯤ ꯏꯔꯣꯟꯕ ꯃꯌꯥꯝ ꯂꯩꯗꯅ ꯄꯥꯟ ꯏꯔꯣꯝꯕ ꯁꯣꯏꯕꯨꯝ ꯏꯔꯣꯟꯕ ꯑꯂꯨ ꯏꯔꯣꯟꯕ ꯌꯣꯡꯆꯥꯛꯀ ꯏꯔꯣꯝꯕ ꯂꯩ ꯀꯔꯝꯕ ꯏꯔꯣꯝꯕ ꯑꯣꯏꯕ꯫
ꯌꯦꯜꯂꯤ ꯏꯔꯣꯜꯂꯦ ꯌꯦꯜꯂꯤ꯫
ꯀꯥꯏꯗꯩ ꯌꯦꯜꯂꯤ ꯅꯣꯏꯗꯤ꯫
ꯌꯨꯝꯗꯒꯤ ꯄꯤꯔꯛꯄ꯫
ꯑꯣ ꯀ꯭ꯌꯥꯝ ꯌꯥꯝ ꯄꯤꯔꯏꯅꯣ ꯍꯥꯏꯖꯦ꯫ ꯑꯦꯅ ꯖꯦ ꯑꯩ ꯑꯃꯨꯛꯇꯕꯨ ꯆꯥꯗ꯭ꯔꯤꯅꯦ꯫
ꯌꯥꯝꯗꯦꯗ ꯈꯖꯤꯛ ꯈꯇꯅꯤ꯫
ꯎꯝ
ꯆꯥꯔꯕꯣ ꯅꯪꯗꯤ꯫
ꯆꯥꯗ꯭ꯔꯤꯗ꯫
ꯀꯩꯒꯤ꯫
ꯁꯨꯝ ꯂꯩꯔꯝꯃꯤ ꯌꯨꯝꯗ꯫
ꯎꯝ ꯆꯥꯛ ꯂꯣꯏꯗ꯭ꯔꯕꯣ꯫
ꯆꯥꯛꯇꯤ ꯂꯣꯏꯔꯦ ꯃꯃꯥꯅ ꯊꯣꯡꯉꯦ꯫
ꯎꯝ ꯑꯣ
ꯍꯥꯎꯒꯦꯔ꯫
ꯌꯨꯝꯗ ꯂꯩꯕꯖꯤꯕꯨ ꯅꯨꯡꯉꯥꯏꯕ꯭ꯔꯣ?
ꯌꯨꯝꯗ ꯂꯩꯕ ꯅꯨꯡꯉꯥꯏꯕ ꯍꯥꯏꯖꯦ ꯌꯨꯝꯗ ꯂꯩꯕꯕꯨꯗꯤ ꯀꯩꯗꯧ ꯅꯨꯡꯉꯥꯏꯔꯣꯏ ꯌꯨꯝ ꯂꯩꯕ ꯅꯨꯡꯉꯥꯏꯔꯅꯤ ꯑꯗꯣ ꯎꯝ ꯏ ꯂꯧ ꯁꯤꯡ ꯃꯇꯝꯅꯤꯅ ꯂꯧ ꯁꯨꯕ ꯈꯣꯠꯄ ꯆꯠꯄ ꯃꯥꯏꯟ ꯇꯧꯕ ꯈꯣꯠꯄ ꯗꯤ ꯑꯗꯨꯝ ꯈꯔꯗꯤ ꯋꯥꯔꯦ ꯍꯥꯏ ꯇꯥꯏ ꯅꯣꯏꯗꯤ ꯂꯧ ꯁꯤꯡ ꯀꯩꯀꯥꯗꯤ ꯑꯝꯇ ꯇꯧꯗꯔꯦ ꯀꯣꯝ ꯑꯣꯏꯅ ꯇꯧꯋꯦ
ꯇꯧꯗꯔꯦ ꯂꯩꯇꯝꯅꯤꯅ ꯇꯧꯗꯔꯦ
ꯀꯩꯅꯣ ꯇꯣꯇꯥꯛ ꯇꯣꯇꯥꯛ ꯃꯈꯣꯟ ꯌꯥꯝ ꯊꯣꯛꯏꯗꯨꯕꯣ ꯎꯝ ꯇꯥꯗ꯭ꯔꯣ ꯇꯣꯛꯇꯥꯛ ꯇꯣꯛꯇꯥꯛ ꯃꯈꯣꯟ ꯊꯣꯛꯏꯗꯣ ꯀꯩ ꯃꯈꯣꯟꯅꯣ ꯅꯪ ꯊꯣꯛꯂꯛꯏꯗꯣ ꯆꯥꯛ ꯏꯁꯤꯡ ꯌꯥꯝ ꯆꯥꯅꯤꯡꯉꯕꯣ ꯅꯪꯕꯨ ꯐꯣꯟꯗꯒ ꯉꯥꯡꯕ ꯇꯥꯗ꯭ꯔꯤꯁꯡꯖꯤꯕꯣ ꯅꯣꯏꯗꯣ ꯀꯃꯥꯏ ꯇꯧꯕꯅꯣ ꯅꯣꯏ ꯊꯕꯛꯇꯨꯕꯣ ꯍꯥꯏꯗꯤ ꯍꯣꯜ ꯕꯣꯗꯤ ꯇꯦꯁ ꯇꯧꯕ ꯌꯥꯕ꯭ꯔꯥ ꯌꯥꯗꯕ꯭ꯔꯕ ꯑꯗꯒꯤ ꯇꯦꯁ ꯇꯧꯗꯣꯏꯗꯨꯅ ꯀꯩꯀꯩ ꯇꯦꯁꯅꯣ ꯇꯧꯗꯨꯏꯗꯣ ꯑ ꯀꯤꯠꯅꯤ ꯂꯤꯚꯔ ꯂꯩꯔꯤ ꯃꯌꯥꯝꯖꯦ ꯇꯧꯗꯣꯏꯔꯥ ꯅꯠꯇ꯭ꯔꯒ ꯀꯔꯤ ꯀꯔꯝꯕ ꯇꯦꯁ ꯇꯧꯗꯣꯏꯅꯣ ꯇꯥꯕ꯭ꯔꯣ ꯍꯜꯂꯣ ꯇꯥꯎ ꯇꯥꯗꯕ꯭ꯔꯣ ꯍꯜꯂꯣ ꯀꯧꯕꯒ ꯇꯥꯁꯟꯅꯗ꯭ꯔꯤ ꯇꯥꯕ꯭ꯔꯣ